ꯍꯂꯣ ꯑ ꯁꯨꯝ ꯂꯩꯔꯝꯕꯅꯦ꯫
ꯑ ꯀꯩ ꯍꯥ꯫ ꯑꯥ ꯐꯃꯨꯡꯗ ꯊꯅꯝꯃꯤꯗꯨꯗꯤ꯫ ꯍꯜꯂꯣ ꯑꯥ ꯑꯗꯨꯗꯤ ꯀꯩꯗꯧ ꯀꯩ ꯏꯟꯖꯥꯡ ꯊꯣꯡꯈ꯭ꯔꯕ ꯉꯁꯤꯒꯤꯗꯤ꯫
ꯑ ꯆꯥꯛ ꯊꯣꯡꯗ꯭ꯔꯤꯌꯦ ꯉꯜꯂꯤꯌꯦ ꯍꯣꯔꯦꯟ ꯈꯔ ꯊꯦꯡꯊꯔꯛꯄꯩꯗꯨꯗ ꯊꯣꯡꯗꯣꯏꯅꯦ꯫
ꯈꯔ ꯊꯦꯡꯊꯕꯩꯗ ꯀꯩꯏꯟꯁꯥꯡ ꯊꯣꯡꯒꯦꯅ ꯈꯜꯂꯤꯕ꯫
ꯉꯥꯛ ꯁꯥ ꯍꯦꯛ ꯊꯣꯡꯇꯣꯛꯄ ꯍꯥꯏꯗꯨꯅꯤ꯫ ꯑꯣꯁꯥ ꯑꯃ ꯍꯦꯛ ꯂꯦꯟꯊꯠꯄ ꯍꯥꯏꯗꯨꯅꯤ꯫
ꯑꯣꯀꯦ ꯌꯥꯏ꯫ ꯑꯗꯨꯗꯤ꯫ ꯑꯩꯒꯤ ꯏꯆꯥꯅꯕ ꯊꯤꯜꯂꯛꯀꯗꯣꯏꯔꯥ꯫
ꯅꯪꯒꯤ ꯄꯩꯁꯥ ꯄꯨꯊꯣꯔꯛꯑꯣ ꯑꯗꯣꯏꯗꯤ ꯊꯤꯜꯂꯛꯑꯦ ꯄꯩꯁꯥ ꯄꯨꯊꯣꯔꯛꯇ꯭ꯔꯗꯤ ꯊꯤꯜꯂꯛꯑꯣꯏ꯫
ꯄꯨꯊꯣꯔꯛꯀꯦꯅꯦ ꯂꯨꯄꯥ ꯃꯉꯥ ꯌꯥꯔ꯫
ꯂꯨꯄꯥ ꯃꯉꯥꯗꯨꯅꯗꯤ ꯀꯩ ꯆꯥꯗꯣꯏꯕ꯫
ꯑꯣ ꯂꯣꯛ ꯍꯥꯡꯉꯄꯤꯔꯛꯑꯣ꯫ ꯂꯨꯄꯥ ꯃꯉꯥꯁꯤꯅ ꯑꯣꯛꯁꯥ ꯃꯃꯩ ꯅꯠꯇ꯭ꯔꯒ ꯃꯅꯝ
ꯃꯌꯥ ꯑꯃ ꯄꯤꯔꯛꯀꯦ
ꯎꯝ ꯌꯥꯏꯅ ꯗꯨꯖꯨ ꯃꯩ ꯁꯦꯝꯕꯁꯨ ꯇꯝꯖꯟꯕꯅꯦ
ꯍꯩꯔꯕ
ꯍꯩꯔꯦ ꯑꯩꯅ ꯍꯥꯏꯇꯕ ꯂꯩꯇ꯭ꯔꯦ ꯂꯩꯁꯟꯂꯛꯇ꯭ꯔꯦ ꯑꯩꯅ ꯍꯩꯇꯕ ꯂꯩꯔꯛꯇ꯭ꯔꯦ
ꯎꯝ
ꯗꯨꯗꯤ ꯑꯗꯨꯝ ꯄꯥꯏꯌꯨꯀꯣ ꯇꯕ꯭ꯔꯥ ꯑꯩ ꯀꯩꯁꯨ ꯇꯧꯗꯦ ꯍꯥ ꯍꯥꯟꯅ ꯁꯦꯝꯇꯣꯛꯑꯣ ꯑꯗꯨꯒ ꯐꯠ ꯂꯥꯎꯅ ꯄꯥꯟ ꯍꯜꯂꯣ
ꯌꯦꯁ
ꯉꯜꯂꯤꯉꯩꯗ ꯃꯨꯠꯄ ꯀꯩꯁꯨ ꯀꯥꯏꯗꯦ ꯃꯩ ꯁꯦꯝꯕꯗ ꯃꯇꯦꯡ ꯄꯥꯡꯕꯤꯔꯝꯕꯅꯦ ꯃꯣꯏꯁꯦ ꯃꯩ ꯁꯦꯝꯕꯗ ꯑꯥ ꯃꯣꯕꯥꯥꯏꯜ ꯗꯨ ꯊꯥꯜ ꯃꯣꯕꯥꯥꯏꯜ ꯊꯥꯏ ꯍꯣ ꯍꯣꯏ ꯊꯥꯏ ꯃꯩ ꯁꯦꯝꯕꯗ ꯑꯈꯣꯏꯒꯤ ꯀꯩ ꯍꯥꯏꯇꯥꯔꯦ ꯊꯕꯛꯁꯦ ꯐꯔꯤꯕ
ꯃꯩꯖꯦ ꯀꯩꯅ ꯆꯦꯜꯂꯤꯅꯦꯕ
ꯍꯥ
ꯃꯩꯖꯦ ꯀꯩꯅ ꯆꯦꯜꯂꯤꯅꯦꯕ
ꯃꯩꯁꯦ ꯀꯔꯦꯟ ꯑꯦꯂꯦꯛꯇ꯭ꯔꯣꯟ ꯀꯦꯐꯣꯟ
ꯃꯈꯥ ꯇꯥꯁꯤ
ꯑꯗꯨꯃꯥꯏꯅ ꯆꯦꯟꯕꯅꯦ ꯔꯦꯖꯁꯇꯦꯟꯅ ꯑꯃꯁꯨ ꯊꯣꯔꯛꯏ
ꯔꯦꯖꯤꯁꯇꯦꯟꯁ ꯅ ꯀꯩꯗꯧꯏ
ꯔꯦꯖꯤꯁꯇꯦꯟꯁꯁꯤꯅ ꯑꯈꯣꯏ ꯃꯩ ꯃꯥꯡꯕꯒꯤ ꯂꯥꯛꯏꯕ ꯑꯦꯂꯦꯛꯇ꯭ꯔꯣꯟ ꯄ꯭ꯔꯣꯇꯣꯟ ꯃꯌꯥꯝꯗꯣ
ꯑꯥ
ꯊꯨꯒꯥꯏꯔꯤꯕ ꯃꯥꯒꯤ ꯐ꯭ꯂꯣꯔꯗ ꯔꯦꯖꯤꯁꯇꯦꯟꯁ ꯍꯥꯏꯗꯤ ꯑꯄꯟꯕ ꯄꯤꯔꯤꯅꯤ
ꯄꯤꯔꯤꯅꯦꯕ ꯑꯄꯟꯕ ꯊꯨꯒꯥꯏꯔꯤꯅꯦꯕ ꯌꯥꯝ ꯈꯪꯒ꯭ꯔꯦꯗ ꯆꯨꯝꯃꯕꯣ
ꯆꯨꯝꯕꯅꯦ
ꯃꯩ ꯈꯨꯁꯦꯝꯖꯦ ꯆꯨꯝꯗꯦꯗ
ꯀꯩꯅꯣꯅꯦ ꯆꯨꯝꯗꯣꯏꯅꯦ ꯀꯩ ꯂꯥꯟꯕ ꯌꯥꯎꯔꯦ ꯍꯥꯏꯔꯣ
ꯁ꯭ꯋꯤꯁ ꯄꯥꯟꯕꯕꯨ ꯍꯩꯖꯕ꯭ꯔꯣ ꯅꯪꯕꯣ
ꯁ꯭ꯋꯤꯁ ꯄꯥꯟꯕ ꯍꯩ
ꯃꯩ ꯃꯨꯛꯈꯔꯗꯤ ꯀꯥꯏꯗ ꯁꯦꯝꯅꯤ
ꯃꯨ ꯃꯨꯠꯈ꯭ꯔꯗꯤ ꯀꯥꯏ ꯁꯦꯝꯅꯤ ꯍꯥꯏꯗꯤ ꯀꯩꯅꯣ
ꯃꯩ ꯑꯍꯥꯟꯕꯗ ꯅꯪ ꯕꯂꯞꯁꯦ ꯃꯨꯠꯊꯣꯛꯈ꯭ꯔꯦꯕ ꯃꯤꯒꯤ ꯂꯥꯛꯑꯒ ꯏꯍꯥꯟ ꯍꯥꯟꯅ ꯅꯪ ꯀꯗꯥꯏꯗ ꯌꯦꯡꯒꯅꯤ
ꯕꯂꯞ ꯆꯥꯛꯄꯔ ꯌꯦꯡꯒꯅꯤ ꯀꯩꯅꯣ
ꯕꯜꯂꯕꯁꯦ
ꯕꯂꯞ ꯆꯥꯛꯎꯝꯗꯔ꯭ꯗꯤ ꯃꯥꯒꯤ ꯍꯣꯜꯗꯔꯗꯣ ꯆꯦꯛ ꯇꯣꯑꯣ
ꯍꯣꯜꯗꯔꯗꯨꯣ ꯑꯃꯨꯛ ꯌꯥꯔꯝꯃꯕꯗꯤ
ꯍꯣꯜꯗꯔ ꯌꯥꯔꯝ ꯇꯥꯔꯒꯗꯤ ꯃꯥꯒꯤ ꯋꯦꯌꯔꯗꯣ ꯃꯩ ꯐꯪꯕ꯭ꯔꯥ ꯌꯦꯡꯒꯅꯤ
ꯑꯣꯀꯦ ꯋꯦꯌꯔꯁꯦ ꯀꯌꯥꯅ ꯁꯦꯝꯃꯤ
ꯋꯦꯌꯔꯁꯦ ꯀꯌ꯭ꯥꯔꯛ ꯁꯦꯝꯃꯤꯗꯤ
ꯋꯦꯌꯔ ꯀꯌꯥꯅ ꯁꯦꯝꯒꯦ꯫
ꯋꯦꯌꯔ ꯑꯔꯠ ꯀꯔꯦꯟꯠ ꯌꯥꯎꯔꯒ ꯑꯍꯨꯝ
ꯑ ꯍꯥ ꯑ ꯑ
ꯑꯔꯠ ꯀꯔꯦꯟꯠ ꯌꯥꯎꯔꯒ ꯃꯔꯤꯔꯣ ꯅꯥꯍꯋꯥꯏ ꯗꯤ ꯅꯥꯍꯋꯥꯏꯗꯤ ꯈꯪꯕꯩ
ꯈꯪꯗꯦꯗ ꯑꯥꯔ ꯍꯥꯏꯕꯗꯤ ꯔꯦꯠ ꯋꯥꯏ ꯍꯥꯏꯕꯗꯤ
ꯔꯦꯠ ꯋꯥꯏꯠ ꯑꯥꯔ ꯔꯦꯠ ꯋꯥꯏꯠ ꯌꯦꯂꯣ ꯂꯣꯏꯔꯦ ꯀꯩꯅꯣ ꯂꯥꯟꯗꯦ
ꯑꯥꯔ ꯋꯥꯏ ꯕꯤ ꯍꯥꯏꯕ ꯅꯠꯇ꯭ꯔꯣ ꯍꯧꯖꯤꯛꯒꯤꯗꯣ
ꯎꯝ
ꯕꯤꯅ ꯀꯥꯔꯤ
ꯕꯂꯨ
ꯍꯔꯦ ꯀ꯭ꯔꯤꯁꯅ ꯅꯪ ꯉꯁꯥꯏ ꯐꯦꯁꯕꯨꯛꯀꯤ ꯕꯏꯔꯦꯜꯗꯣ ꯌꯦꯡꯉꯕꯣ
ꯑꯥ
ꯑꯃ ꯀꯩꯕ ꯅꯨꯄꯥꯗꯣ
ꯎꯗ
ꯌꯨꯇꯨꯕꯔꯗꯣ
ꯊꯦꯡꯉꯗꯔ ꯊꯦꯡꯉꯣꯏꯗ ꯊꯦꯡꯉꯣꯏ ꯎꯝ ꯃꯥꯅ ꯀꯧꯇꯣꯏꯁꯦ ꯑꯐꯕ ꯃꯐꯝ ꯄꯨꯟꯐꯝꯗ ꯑꯣꯟ ꯁꯤꯗꯣꯛꯀꯦ ꯍꯥꯏꯔꯣ꯫ ꯁꯤꯜꯂꯕꯅꯦ ꯅꯝꯃꯥ ꯈꯛꯇꯥ ꯁꯤꯜꯂꯤ ꯃꯥꯃ ꯆꯠꯈꯔꯦ ꯐꯖꯅꯤ ꯑ ꯈꯪꯖꯩꯌꯦ ꯂꯨꯄꯥ ꯂꯤꯁꯤꯡ ꯑꯅꯤ ꯄꯤ ꯌꯥꯏꯌꯦ ꯑꯗꯨ ꯅꯠꯇꯦ ꯂꯩꯔꯔꯣꯏꯗ ꯂꯩꯌꯦ ꯑꯆꯧꯕ ꯑꯃꯒꯥ ꯆꯥꯃꯄꯟ
ꯀꯔꯤꯅꯣ
ꯑꯗꯨ ꯃꯊꯪꯗ ꯑꯣꯏꯅ ꯍꯥꯞ
ꯆꯦꯟꯁꯔꯗꯨꯔꯣ ꯑꯗꯨ ꯁꯤꯖꯤꯟꯅꯕꯗꯣ ꯌꯥꯝ ꯅꯨꯡꯉꯥꯏꯕꯅꯦ ꯅꯣꯏ ꯁꯣꯂꯔ
ꯑꯧ ꯄꯟꯗꯦ ꯄꯩꯕꯥ ꯃꯥꯟꯒꯨꯝ ꯇꯧꯏ ꯄꯩꯔ꯭ꯁꯨ ꯌꯥꯏ ꯃꯥꯅꯦ ꯅꯣꯏꯔꯣꯝꯒꯤ ꯄꯥꯟꯕꯔꯣ꯫ ꯑ
ꯄꯥꯂꯦ
ꯑꯣꯀꯦ
ꯅꯨꯡꯉꯥꯏ
ꯎꯝ
ꯇꯅꯦ ꯌꯥꯝꯅ
ꯆꯥꯔꯖꯔꯒꯨꯝꯕ ꯑꯈꯣꯏꯒꯤ ꯁꯣꯂꯔꯒꯨꯝꯕ ꯁꯤꯖꯤꯟꯅꯕꯗ ꯌꯥꯝ ꯁꯤꯗ ꯍꯥꯞꯄꯦ ꯁꯤꯗ ꯍꯥꯞꯄꯤꯅꯦ ꯁꯤꯗꯅꯦ ꯍꯥꯞꯄꯤ ꯑꯥ ꯑꯗꯨ ꯑꯗꯨꯗꯣ ꯑꯗꯨꯗꯣ ꯑꯥ ꯑꯗꯨꯗꯣ ꯆꯨꯝꯃꯦ ꯑꯗꯨꯗꯣ ꯁꯤꯖꯤꯅ ꯗꯥꯏꯔꯦꯛ ꯃꯦꯟꯒꯤ ꯂꯩꯔꯦ ꯌꯥꯔꯕꯥ ꯅꯣꯏ ꯁꯣꯂꯔꯗꯨ ꯐꯖꯅ ꯌꯨꯁ ꯇꯧꯕ꯭ꯔꯣ ꯊ꯭ꯔꯤ ꯋꯥꯠ ꯀꯤꯂꯣ ꯋꯥꯠꯀꯤꯗꯨꯔꯥ